ꯇꯥꯕ꯭ꯔꯣ
ꯑꯩ ꯇꯥꯏꯌꯦ ꯇꯥꯔꯦ
ꯈꯤꯇꯪ ꯂꯥꯎꯅ ꯍꯥꯏꯔꯛꯑꯣꯅꯦ
ꯀꯩ ꯍꯥꯏꯕꯅꯣ
ꯈꯤꯇꯪ ꯂꯥꯎꯅ ꯍꯥꯏꯩꯔꯛꯑꯣꯕ ꯆꯥꯛ ꯆꯥꯗꯕꯒꯨꯝ
ꯑꯃꯨꯃꯨꯛ ꯇꯧꯕꯅꯦ ꯑꯩꯅ ꯅꯠꯇꯤꯌꯦ
ꯂꯥꯎꯔꯥ ꯍꯥꯏꯔꯛꯑꯣ
ꯍꯧꯖꯤꯛꯇꯤ ꯐꯖꯅ ꯇꯔꯥꯕꯣ
ꯇꯥꯔꯦ ꯇꯥꯔꯦ
ꯑꯣ ꯑꯩꯗꯣ ꯍꯤꯟꯖꯥꯡ ꯍꯥꯎꯗꯕꯒꯤ ꯃꯥꯜꯂꯦꯀꯣ
ꯌꯥꯗ꯭ꯔꯦ ꯌꯥꯗ꯭ꯔꯦ ꯅꯪꯁꯤ
ꯑꯩꯗꯣ ꯅꯍꯥꯟ ꯅꯣ ꯌꯨꯝꯗ ꯆꯠꯄꯗꯣ ꯀꯔꯝ ꯀꯥꯟꯗꯅꯣ ꯑꯩꯅ ꯍꯜꯂꯛꯄꯗꯨꯕꯣ ꯉꯔꯥꯡ ꯅꯠꯇꯦ ꯍꯣꯏ ꯉꯔꯥꯡꯅꯦ ꯑꯩꯅ ꯍꯜꯂꯛꯄꯗꯣ
ꯀꯥꯎꯋꯤꯅꯦ
ꯉꯔꯥꯡ ꯑꯌꯨꯛꯅꯦ
ꯌꯨꯝꯗꯗꯤ ꯍꯤꯟꯖꯥꯡ ꯍꯥꯎꯕꯅꯦꯕ ꯉꯁꯤꯁꯨ ꯍꯥꯎꯋꯦ ꯍꯥꯏꯌꯦ ꯉꯁꯥꯏ ꯐꯣꯟ ꯇꯧꯕꯗꯀꯣ
ꯀꯩ ꯌꯦꯟꯁꯥꯡ ꯊꯣꯡꯉꯦ ꯍꯥꯏꯌꯦ
ꯉꯁꯤꯁꯨ ꯌꯦꯟ
ꯐꯔꯦ ꯀꯩꯅꯣ
ꯏꯅꯥꯎꯅꯨꯄꯥꯗꯣ ꯍꯌꯦꯡ ꯑꯃꯨꯛ ꯆꯪꯈ꯭ꯔꯅꯤꯕꯀꯣ ꯍꯣꯁꯇꯦꯜ ꯂꯩꯕꯅꯦꯕ ꯃꯥꯁꯨ ꯑꯣ ꯑꯗꯨꯒꯤ ꯑꯍꯥꯎꯕ ꯆꯥꯏ ꯍꯥꯏꯌꯦ
ꯑꯩꯗꯤꯕꯣ ꯑꯩ ꯑꯦ ꯑꯩꯗꯣ ꯑꯩꯗꯣ ꯀ꯭ꯂꯥꯁ ꯑ ꯀ꯭ꯂꯥꯁ ꯁꯤꯛꯁꯇꯣ ꯑꯅꯤꯔꯛ ꯀꯥꯏꯌꯦ ꯑꯩꯗꯤ ꯍꯣꯏ ꯀ꯭ꯂꯥꯁ ꯁꯤꯛꯁꯇ ꯑꯅꯤ ꯎꯝ ꯑꯩꯗꯣ ꯑꯈꯣꯏ ꯑꯈꯣꯏ ꯏꯃꯥꯒ ꯑꯈꯣꯏ ꯏꯄꯥꯒꯗꯣ ꯐ꯭ꯔꯤꯗ ꯇꯝꯍꯟꯅꯤꯡꯕꯀꯣ
ꯐ꯭ꯔꯤꯗ ꯇꯝꯍꯟꯅꯤꯡꯕꯒꯤꯀꯣ ꯑꯗꯨꯒꯤ ꯑꯃꯨꯛ ꯑꯦꯒꯖꯥꯝ ꯊꯥꯔꯒ ꯑꯗꯨꯝꯇ ꯀꯩꯅꯣ ꯇꯧꯔꯛꯄꯒꯤꯀꯣ ꯑꯃꯨꯛ ꯈꯟꯕꯒꯤ ꯑꯃꯨꯛ ꯍꯣꯁꯇꯦꯜ ꯀ꯭ꯂꯥꯁ ꯁꯤꯛꯁꯇꯒꯤ ꯍꯣꯁꯇꯦꯜ ꯂꯩꯔꯛꯄꯗꯨ ꯀ꯭ꯂꯥꯁ ꯇꯨꯌꯦꯜꯐ ꯐꯥꯎ ꯍꯣꯁꯇꯦꯜ ꯂꯩꯔꯛꯑꯦ ꯑꯗꯨꯒ ꯀ꯭ꯂꯥꯁ ꯑ ꯑꯗꯨ ꯂꯣꯏꯔꯒꯁꯨ ꯑꯃꯨꯛ ꯍꯣꯁꯇꯦꯜ ꯂꯩꯌꯦ
ꯑꯣ ꯅꯪꯁꯦ ꯁꯤꯔꯣꯝ ꯅꯠꯇꯦꯅꯦ ꯑꯃꯔꯣꯝꯗꯅꯅꯦ
ꯀꯩꯅꯣ?
ꯅꯪꯒꯤ ꯁ꯭ꯀꯨꯜꯗꯤ
ꯑꯈꯣꯏ ꯌꯨꯝꯒ ꯑꯗꯨꯝ ꯅꯛꯅꯩꯌꯦ ꯑꯈꯣꯏ ꯁ꯭ꯀꯨꯜꯗꯤ꯫
ꯑꯣ
ꯑꯩ ꯑꯩꯁꯦ ꯌꯨꯝꯗ ꯂꯩꯕ ꯐꯪꯉꯛꯇꯦ꯫
ꯀꯩꯒꯤ? ꯍꯣꯁꯇꯦꯜꯗ ꯑꯗꯨꯝ ꯂꯩꯕ꯭ꯔꯣ?
ꯑꯍꯣꯏ ꯑꯗꯨ ꯑꯌꯥꯝꯕꯅ ꯍꯣꯁꯇꯦꯜꯗ ꯂꯩ꯫
ꯑꯈꯣꯏ ꯑꯩꯗꯣ ꯀ꯭ꯂꯥꯁ ꯀꯌꯥꯗꯅꯣ ꯀ꯭ꯂꯥꯁ ꯑꯗꯨꯝ ꯑꯉꯥꯡ ꯑꯣꯏꯔꯤꯀꯥꯟꯗꯁꯨ ꯑꯈꯣꯏ ꯏꯃꯥꯒ ꯑꯈꯣꯏ ꯏꯄꯥꯒ ꯃꯅꯥꯛꯇꯒ ꯌꯥꯝ ꯂꯩꯔꯛꯇꯦꯕꯀꯣ ꯑꯩꯗꯣ ꯏꯕꯣꯛ ꯏꯕꯣꯛꯀ ꯏꯄꯨꯒꯗ ꯑꯗꯨꯝ ꯎꯝ ꯂꯩꯔꯛꯑꯦ ꯑꯗꯨꯒꯤ ꯊꯥꯏ ꯈꯪꯗꯦ ꯊꯥꯏꯅꯒꯤ ꯋꯥꯔꯤꯒ ꯌꯥꯝ ꯂꯤꯌꯦ ꯃꯣꯢꯕꯥꯅꯤꯗ ꯃꯕꯥꯅꯤꯗ ꯃꯕꯥꯅꯤ ꯃꯅꯥꯛꯇ ꯂꯩꯕꯗꯣ꯫
ꯌꯥꯝ ꯈꯪꯉꯝꯅꯤꯅ ꯑꯗꯨꯗꯤ ꯂꯤꯔꯛꯑꯣ ꯀꯩꯅꯣ
ꯑꯁ ꯈꯪꯗꯦꯗ ꯑꯗꯨꯝ ꯍꯥꯏꯗꯤ ꯎꯡ ꯑꯁꯤꯅ ꯅꯣꯏ ꯑꯁꯤꯁꯨ ꯅꯣꯏꯒꯤ ꯃꯤꯅꯤꯀꯣ ꯑꯁꯤꯁꯨ ꯑꯁꯤꯅꯤ ꯑꯁꯤꯅꯤ ꯃꯤꯡꯒꯧꯔꯣꯡꯒꯨꯝꯕ ꯑꯗꯨꯒꯨꯝꯕ ꯑꯗꯨꯝ ꯈ꯭ꯔ ꯀꯩꯩꯅꯣ ꯍꯥꯏꯔꯦ ꯑꯩꯈꯣꯏ ꯏꯃꯥ ꯑꯩꯈꯣꯏ ꯏꯄꯥꯒꯗꯤ ꯑꯗꯨꯒꯨꯝꯕ ꯑꯝꯇ ꯇꯥꯛꯇꯦꯕꯀꯣ꯫
ꯑ ꯑꯁ ꯑꯩꯁꯨ ꯑꯗꯨꯒꯨꯝꯕꯗꯣ ꯂꯤꯗꯤ ꯂꯤꯕꯤꯌꯦ ꯑꯗꯣ ꯑꯗꯨꯝ ꯀꯥꯎꯑꯦꯗ꯫
ꯁꯤꯅ ꯁꯤꯅꯤ ꯑꯗꯨꯝ ꯇꯨꯝꯕ ꯀꯥꯟꯗꯀꯣ ꯑꯗꯨꯝ ꯍꯥꯏꯕꯤꯌꯦꯕ ꯑꯗꯨ ꯌꯥꯗꯦꯗ ꯎꯝ ꯎꯝ ꯑꯗꯨꯅ ꯑꯗꯨ ꯅꯨꯡꯗꯥꯡꯗꯤ ꯑꯗꯨꯝ ꯅꯤꯡꯁꯤꯡꯅꯤꯕ ꯑꯃꯨꯛꯀ ꯑꯌꯨꯛ ꯊꯣꯛꯑꯗꯤ ꯂꯣꯏ ꯀꯥꯎꯔ
ꯑꯗꯣ ꯑꯩꯗꯤꯀꯣ ꯎꯡ ꯈꯔ ꯎꯝ ꯃꯁ ꯆꯥ ꯃꯆꯥꯁꯤꯡꯗꯣ ꯑꯈꯣꯏꯒꯤ ꯑꯈꯣꯏꯒꯤ ꯂꯦꯡꯒꯥ ꯑꯣꯏꯌꯦꯕꯀꯣ ꯑꯗꯨꯒ ꯑꯈꯣꯏꯅ ꯃꯣꯏ ꯒꯤ ꯃꯃꯥꯗ ꯑꯗꯨꯝ ꯏꯆꯦꯒꯨꯝꯕ ꯀꯧ ꯀꯧꯐꯝ ꯊꯣꯛꯄꯗꯣ ꯑꯩꯗꯤ ꯀꯧꯅꯤꯡꯗꯕꯩꯀꯣ ꯏꯆꯦ ꯀꯧꯗꯦ ꯏꯅꯦ ꯀꯧꯋꯦ ꯑꯩꯗꯤ
ꯑꯩ ꯑꯩꯁꯦ ꯑꯗꯨꯃꯥꯏꯟ ꯇꯧꯋꯦꯗ
ꯑꯗꯣ ꯑ ꯏꯃꯥꯆꯧ ꯀꯧꯋꯣ ꯍꯥꯏꯕꯗꯣ ꯑꯩꯅꯀꯣ ꯍꯥꯏꯗꯤ ꯍꯟꯅꯨ ꯈꯔ ꯍꯟꯅꯨꯔꯦꯕ ꯑꯗꯨꯒ ꯀꯃꯥꯏꯟ ꯏꯃꯥꯆꯧ ꯀꯧꯗꯣꯏꯅꯣ ꯏꯕꯣꯛ ꯀꯧꯒꯦ ꯑꯗꯨꯝ ꯏꯕꯣꯛ ꯀꯧꯕꯁꯨ ꯌꯥꯎꯋꯦ ꯑꯩꯗꯤ
ꯆꯞ ꯃꯥꯟꯅꯩꯗ ꯑꯗꯨꯗꯤ
ꯑꯩꯅ ꯑꯩꯅ ꯑꯅꯧꯕ ꯁꯦꯝꯗꯣꯛꯄꯁꯦ ꯑꯩ ꯑꯩ ꯁꯨꯃꯥꯏꯟ ꯍꯥꯏꯔꯛꯑꯦ ꯃꯤꯗꯤ ꯇꯥꯛ ꯄꯤꯗꯕ ꯃꯥꯟꯒꯅꯦꯕꯀꯣ
ꯍꯥꯏꯗꯤ ꯍꯥꯏꯌꯦ ꯑꯗꯣ ꯃꯣꯏꯒꯤ ꯃꯁꯛꯇꯣ ꯌꯦꯡꯕꯗ ꯁꯨꯝ ꯍꯅꯨꯕꯗꯣ ꯑꯗꯨꯒꯤ ꯀꯃꯥꯏꯅ ꯏꯃꯥꯆꯧ ꯀꯧꯗꯣꯏꯅꯣ ꯀꯃꯥꯏꯅ ꯕꯥꯆꯧ ꯀꯧꯗꯣꯏꯅꯣ ꯑꯗꯨꯝ
ꯌꯥꯝ ꯑꯍꯟꯗꯕꯨ ꯏꯌꯥꯝꯕ ꯀꯧ ꯀꯥꯏ ꯍꯥꯏꯔꯛꯑꯗꯤ
ꯍꯣꯏ ꯑꯩꯗꯤ ꯈꯪꯗꯦꯅꯦ ꯍꯟꯗꯛꯁꯦ ꯃꯩꯇꯩꯂꯣꯟꯁꯦ ꯑꯩꯈꯣꯏ ꯎꯝ ꯇ꯭ꯔꯥꯏꯞ ꯉꯥꯛꯇ ꯑꯗꯨꯝ ꯉꯥꯡꯅꯕꯒꯤꯔ ꯈꯪꯗꯦ ꯑꯩꯁꯦ ꯂꯣꯟꯁꯨ ꯂꯣꯏ ꯈꯣꯏꯒ꯭ꯔꯦ
ꯑꯁ ꯆꯞ ꯃꯥꯟꯅꯩꯗ ꯅꯪ ꯈꯣ ꯑꯩꯖꯨ ꯂꯣꯏꯅꯤ ꯌꯥꯗ꯭ꯔꯦ ꯈꯣꯏꯕ ꯈꯠꯇ ꯅꯠꯇꯦ ꯄꯩꯐꯥꯎ ꯄꯩꯒ꯭ꯔꯦ
ꯑꯩ ꯀ꯭ꯂꯥꯁ ꯁꯤꯛꯁꯇꯒꯤ ꯎꯝ ꯀ꯭ꯂꯥꯁ ꯑꯩꯠ ꯐꯥꯎ ꯀꯥꯔꯛꯄꯁꯦ ꯏꯃꯥꯟꯅꯕꯤꯒꯤ ꯃꯃꯥ ꯇꯣ ꯑꯩꯗꯣ ꯎꯝ ꯑꯗꯨ ꯑꯗꯨ ꯃꯇꯝꯗ ꯍꯣꯏ ꯃꯩꯇꯩꯂꯣ ꯑꯩꯖꯦ ꯃꯩꯇꯩ ꯉꯥꯛꯇ ꯄꯨꯜꯂꯛꯄꯒꯤꯀꯣ ꯇꯩꯂꯣꯟ ꯉꯥꯡꯕꯗ ꯈꯣꯏꯗꯕꯅꯦꯕꯀꯣ
ꯑꯗꯨꯒ ꯎꯪ ꯏꯃꯥꯟꯅꯕꯤꯒꯤ ꯃꯃꯥꯗꯨꯁꯨ ꯎꯝ ꯂꯥꯛ ꯀ꯭ꯂꯥꯁ ꯑꯩꯠ ꯀꯥꯔꯀꯥꯟꯗ ꯑꯩꯖꯦ ꯇ꯭ꯔꯥꯏꯞꯅꯦ ꯈꯪꯕꯅꯦꯕ ꯃꯥꯗꯣ
ꯀ꯭ꯂꯥꯁ ꯁꯤꯛꯁ ꯁꯕꯦꯟꯗ ꯁꯨꯡꯀꯪ ꯈꯪꯗꯕꯅꯦꯕ ꯑꯦ ꯎꯝ ꯀ꯭ꯂꯥꯁ ꯑꯦꯠꯇ ꯈꯪꯕꯅꯦ ꯑꯗꯨꯒ ꯑꯦ ꯀꯩꯅꯣ ꯅꯪ ꯏꯃꯥꯟꯅꯕꯤꯅ ꯑꯩꯒꯤ ꯃꯤꯡ ꯍꯥꯏꯔꯛ ꯄ ꯑꯗꯣ ꯃꯤꯡ ꯑꯁꯦꯡ ꯑꯩꯖꯨ ꯃꯤꯡ ꯑꯁꯦꯡꯕꯁꯨ ꯀꯧꯗꯦꯕ ꯃꯣꯏꯗꯣ
ꯎꯝ
ꯑꯗꯒꯤ ꯑꯩꯒꯤ ꯃꯤꯡ ꯑꯁꯦꯡꯕ ꯀꯧꯔꯀꯥꯟꯗ ꯃꯣꯏꯗꯣ ꯃꯃꯥꯗꯣ ꯑꯦ ꯃꯥꯁꯦ ꯇ꯭ꯔꯥꯏꯕꯔꯥ ꯍꯥꯏꯌꯦ
ꯏꯃꯥꯟꯅꯕꯤ ꯑꯃꯗꯤ ꯂꯨꯍꯣꯡꯒ꯭ꯔꯦ
ꯑꯁ ꯂꯨꯍꯣꯡꯕꯒꯤ ꯋꯥꯔꯤꯗꯤ ꯐꯖꯅ ꯂꯩꯔꯦꯗ ꯑꯩ ꯑꯩꯈꯣꯏꯗꯒꯤ ꯀꯩꯅꯣ ꯖꯨꯅꯤꯌꯔ ꯐꯥꯎ ꯂꯣꯏ ꯂꯨꯍꯣꯡꯒ꯭ꯔꯦ
ꯑ ꯑꯗꯨ ꯍꯣꯏ ꯑꯗꯨꯕꯨꯗꯤ ꯂꯩꯌꯦꯕ ꯑꯗꯣ ꯑ ꯑꯩꯈꯣꯏꯒꯤ ꯑꯩꯈꯣꯏꯅ ꯇꯤꯟꯅꯕ ꯀꯥꯡꯕꯨꯨꯗꯣ ꯑꯗꯨꯗ ꯏꯃꯥꯟꯅꯕꯤ ꯏꯃꯥꯟꯅꯕꯤ ꯍꯟꯗꯛ ꯂꯨꯍꯣꯡꯈꯤꯕ ꯅꯨꯄꯤꯗꯣ ꯑꯗꯨꯅ ꯍꯥꯏꯕꯅꯦꯕ ꯑꯩꯈꯣꯏꯒꯤ ꯃꯔꯛꯇ ꯀꯅꯥꯅ ꯍꯥꯟꯅ ꯂꯨꯍꯣꯡꯗꯧ ꯃꯥꯟꯒꯦ ꯑꯦ ꯑꯁ ꯑꯩꯁꯦ ꯊꯥꯖꯗꯅ ꯌꯥꯝ ꯊꯨꯅ ꯂꯨꯍꯣꯡꯗꯧ ꯃꯥꯜꯂꯦ ꯍꯥꯏꯔꯛꯄꯀꯣ ꯑꯩꯉꯣꯟꯗꯀꯣ ꯑꯩꯈꯣꯏ ꯂꯩꯃꯤꯟꯅꯔꯤꯀꯥꯟꯗꯀꯣ ꯑꯗꯨꯒ ꯃꯥ ꯍꯥꯟꯅ ꯂꯨꯍꯣꯡꯈ꯭ꯔꯦ
ꯅꯪꯁꯨ ꯀꯅꯥꯀꯪ ꯑꯃꯨꯛꯀ ꯆꯠꯂꯗꯤ ꯇꯝꯕ ꯉꯝꯗꯦ
ꯑꯩꯗꯤ ꯆꯠꯂꯣꯏꯌꯦ ꯑꯩꯗꯤ ꯌꯨꯝꯗ ꯐꯖꯅ ꯂꯩꯕ ꯐꯪꯗꯕꯅꯤꯅꯀꯣ ꯌꯨꯝꯗ ꯂꯩꯈꯤꯒꯦ
ꯄꯨꯟꯁꯤ ꯍꯥꯏꯁꯦ ꯇꯝꯕ ꯉꯝꯗꯦ ꯀꯅꯥꯈꯪ ꯍꯌꯦꯡ ꯑꯃꯒꯦ ꯆꯦꯟꯈ꯭ꯔꯦꯍꯦ ꯋꯥꯔꯤ ꯇꯥꯔꯗꯤ ꯂꯣꯏꯔꯦꯍꯦ
ꯋꯥꯔꯤ ꯇꯥꯔꯁꯨ ꯑꯗꯨꯝ ꯃꯩꯇꯩꯂꫭꯜꯗꯤ ꯑꯗꯨꯝ ꯉꯥꯡꯁ°
ꯑꯩꯉꫭꯟꯗ ꯄꯥꯎ ꯂꯥꯛꯇꯅꯕ ꯅꯪ ꯑꯗꯨꯝ ꯋꯥꯔꯤ ꯑꯗꫭ ꯅꯪ ꯑꯗꯨꯝ ꯋꯥꯔꯤ ꯁꯥꯟꯅꯕ ꯅꯨꯄꯤꯗꯣ ꯂꯨꯍꯣꯡꯈ꯭ꯔꯦꯍꯦ ꯑꯁ ꯆꯦꯟꯈ꯭ꯔꯦ ꯂꯣꯏꯔ°ꯗꯨ ꯇꯧꯕꯗꯤ ꯂꯣꯏꯔ°ꯍ°
ꯑꯩꯈꯣꯏꯅꯤ ꯆꯦꯜꯂꯗꯤ ꯂꯨꯍꫭꯡ ꯀꯩꯅꯣ ꯂꯨꯍꯣꯡꯗꯦꯗꯅ
ꯎꯝ
ꯑꯗꯣ ꯃꯩꯇꯩꯒꯤꯗꯤ ꯇꯣꯡꯉꯥꯜꯂꯦꯗꯅꯀꯣ
ꯃꯩꯇꯩꯒꯤꯗꯤ ꯇꯣꯡꯉꯥꯜꯂꯦ ꯃꯣꯏꯗꯤ ꯑꯗꯨꯝ ꯇꯣꯉꯥꯟꯂ° ꯑꯗꯨꯝ ꯂꯨꯍꫭꯡ ꯂꯨꯍꯣꯡꯈꯤꯅꯤ
ꯍꯣꯏ ꯃꯥꯁꯨ ꯇꯧꯋꯦ ꯏꯃꯥꯟꯅꯕꯤꯗꯣ ꯅꯨꯄꯥꯅ ꯐꯥꯕꯅꯤꯗ ꯃꯥ ꯃꯥꯥꯒ ꯀꯣꯏꯅꯕꯗꯣ ꯅꯨꯄꯥꯗꯣ ꯃꯥꯥꯒ ꯀꯣꯏꯅꯕ ꯅꯨꯄꯥꯗꫭꯀꫭ ꯆꯍꯤ ꯃꯉꯥ ꯍꯦꯜꯂꯛꯄ꯭ꯔꯥ ꯁꯨꯃꯥꯏꯅ ꯇꯧꯒꯤꯕꯅꯦꯕ ꯀꫭꯏꯅꯔꯛꯄꯗꯣ
ꯑꯗꯨ ꯅꯨꯄꯥꯗꯨꯒ ꯊꯨꯡꯅꯗꯦ
ꯆꯞ ꯃꯥꯟꯅꯩꯗ ꯑꯩ ꯏꯃꯥꯟꯅꯕ ꯑꯩꯈꯣꯏ ꯀ꯭ꯂꯥꯁꯃꯦꯠ ꯑꯗꯨꯐꯥꯎ ꯀꯩꯅꯣ ꯂꯥꯁ ꯂꯥꯁ ꯏꯌꯔ ꯔꫭ ꯀ꯭ꯂꯥꯁ ꯅꯥꯏꯟ ꯀꯥꯕ ꯅꯨꯄꯤ ꯀꫭ ꯀꯣꯏꯕ ꯆꯠꯂꯨꯕꯅꯦꯕ
ꯑꯥꯎ
ꯇꯥꯕ꯭ꯔꯣ
ꯍꯣꯏ ꯇꯥꯏꯌ°
ꯍꯜꯂꯣ ꯑꯥꯎ ꯑꯩꯈꯣꯏ ꯏꯃꯥꯟꯅꯕꯗꯣ
ꯑꯥꯎ
ꯑꯁꯁ ꯀ꯭ꯂꯥꯁ ꯅꯥꯏꯟ ꯀꯥꯕ ꯅꯨꯄꯤꯒ ꯀꯩꯅꯣ ꯑ ꯀꯣꯏꯅ ꯀꯣꯏꯅꯕ ꯃꯥꯜꯂꯦ ꯃꯣꯏ ꯃꯣꯏꯗꯣ ꯀꯣꯏꯕ ꯆꯠꯄꯗꯣ ꯈꯤꯇꯪ ꯊꯦꯡꯂꯨꯔꯕ ꯃꯥꯜꯂꯦ ꯑꯗꯨꯒ ꯑꯁꯁ
ꯉꯔꯥꯡ ꯑꯗꯨꯝ ꯆꯦꯟꯒ꯭ꯔꯕꯣ
ꯀꯟꯐꯥꯔꯝꯗꯤ ꯇꯧꯗ꯭ꯔꯤ
ꯅꯪ ꯃꯩꯇꯩꯒꯤ ꯂꯨꯍꯣꯡꯕ ꯆꯠꯄ꯭ꯔꯣ
ꯍꯥꯥ
ꯅꯪ ꯃꯩꯇꯩꯒꯤ ꯂꯨꯍꯣꯡꯕ ꯆꯠꯄ꯭ꯔꯣ
ꯆꯠꯇ꯭ꯔꯤ ꯑꯃꯐꯥꯎ
ꯑꯩꯗꯤ ꯍꯩꯖꯤꯡ ꯄꯣꯠ ꯆꯠꯂꯤ
ꯅꯍꯥꯟ ꯑꯩꯈꯣꯏ ꯁꯥꯔꯒꯤꯗꯤ ꯀꯧꯕꯅꯦꯕ ꯑꯩꯈꯣꯏ ꯀꯣꯆꯤꯡ ꯀꯣꯆꯤꯡ ꯑꯣꯖꯥ ꯀꯩꯗꯧꯉꯩꯔꯣ ꯊꯥꯎꯖꯟ ꯇ꯭ꯋꯦꯟꯇꯤ ꯇꯨꯗ꯭ꯔꯣ ꯎꯝ ꯑꯩꯈꯣꯏ ꯀ꯭ꯂꯥꯁ ꯇꯦꯟ ꯊꯥ ꯂꯣꯏꯔꯥ ꯑꯗꯨ ꯀꯥꯟꯗ ꯃꯣꯏ ꯂꯨꯍꯣꯡꯒ꯭ꯔꯦꯕ ꯑꯗꯨꯗ ꯀꯧꯕꯅꯦ ꯆꯠꯇꯦ ꯎꯝ ꯐꯤꯔꯣꯟꯁꯨ ꯂꯩꯇꯦ ꯃꯣꯏ ꯃꯩꯇꯩꯈꯣꯏꯒꯤ ꯀꯩꯅꯣ ꯂꯩꯗꯅ
ꯑꯣ
ꯐꯤꯔꯣꯟ ꯑꯃꯗꯣ ꯋꯥꯏꯠ ꯀꯂꯔꯗꯣ
ꯍꯣꯏꯌꯦ
ꯑꯗꫭ ꯂꯩꯇꯦ ꯑꯗꯨꯒꯤ ꯆꯠꯇ꯭ꯔꯦ
ꯑꯥ ꯑꯩ ꯑꯩꯁꯨ ꯀꯩꯅꯣ ꯑꯩꯈꯣꯏꯒꯤ ꯗ꯭ꯔꯦꯁ ꯁꯦꯠꯂꯒ ꯆꯠꯄꯅꯦ ꯑꯩꯗꯤ
ꯇꯟꯕ ꯃꯤ ꯂꯣꯏꯅ ꯀꯩꯅꯣ ꯃꯣꯏ ꯃꯣꯏꯒꯤ ꯂꯨꯍꯣꯡꯕꯒꯤ ꯐꯤ ꯐꯤꯔꯣꯜ ꯁꯦꯠꯂ ꯂꯥꯛꯑꯀꯥꯟꯗ ꯑꯩ ꯑꯩ ꯑꯩꯈꯣꯏ ꯀꯗꯥꯏ ꯕ꯭ꯂꯦꯖꯔ ꯍꯥꯥꯞꯄꯂꯥꯛꯑꯗꯤ ꯌꯥꯏ ꯐꯖꯔꯣꯏꯍꯦ
ꯀꯩꯅꯣ ꯍꯥꯞꯄꯣ ꯀꯩ ꯑꯩ ꯑꯩꯈꯣꯏ ꯑꯩꯈꯣꯏꯒꯤꯁꯨ ꯀꯁ ꯇꯝꯒꯤ ꯀꯩꯅꯣ ꯋꯦꯁꯀꯣꯠ ꯂꯩꯗꯅ
ꯂꯩꯖꯗꯦ ꯂꯥꯏꯔꯔꯦ
ꯆꯠꯂꯣ ꯑꯥꯗ ꯎꯝ ꯅꯆꯤꯟꯗꯣ ꯈꯨꯄꯥꯡ ꯊꯥꯔꯛꯀꯅꯤ
ꯂꯥꯏꯔꯔꯦ ꯑꯗꯨꯒꯨꯝꯕ ꯂꯩꯇꯦ ꯂꯩꯔꯤꯁꯦ ꯃꯣꯐ꯭ꯂꯔ ꯈꯛꯇꯅꯤ ꯃꯣꯐ꯭ꯂꯔ ꯑꯃ
ꯑꯩꯗꯣ ꯑꯩꯒꯤ ꯑꯩꯒꯤ ꯑꯩꯗꯣ ꯁꯅꯥ ꯂꯧꯊꯣꯛꯄꯒꯤꯀꯣ ꯑꯩ ꯂꯨꯄꯥ ꯇꯔꯥ ꯄꯤꯕ ꯏꯌꯥꯔꯔꯤꯡ ꯑꯃ ꯂꯩꯔꯒ ꯍꯥꯞꯄꯅꯦꯕ
ꯑꯥ
ꯑꯗꯨꯒꯀꯣ ꯎꯝ ꯑꯩꯅ ꯇꯨꯝꯕꯗ ꯑꯗꯨꯝ ꯀꯦꯟꯈꯤꯕ ꯍꯧꯖꯤꯛꯁꯨ ꯀꯦꯟꯈ꯭ꯔꯦ ꯀꯗꯥꯏꯗ ꯃꯥꯡꯈ꯭ꯔꯖꯥꯠꯅꯣ ꯈꯪꯗꯦ ꯑꯃꯈꯛꯇ ꯅꯥꯝꯃ ꯗꯣ ꯁꯅꯥꯖꯦ ꯒꯨꯟꯗꯥ ꯃꯥꯜꯂꯦ
ꯑꯃꯨꯛꯀ ꯍꯥꯄꯨ ꯌꯥꯗ꯭ꯔꯣ ꯁꯅꯥ ꯍꯥꯏꯗꯣ
ꯑꯩꯗꯣ ꯎꯝ ꯑꯩꯈꯣꯏ ꯑꯁ ꯅꯥꯏꯌꯦꯕ ꯑꯩꯗꯣ ꯑꯃꯨꯛ ꯂꯧꯊꯣꯛ ꯂꯧꯁꯤꯟ ꯇꯧꯕꯗꯣ ꯂꯧꯊꯣꯛꯈ꯭ꯔꯗꯤ ꯍꯥꯞꯅꯤꯡꯗꯕ ꯑꯗꯨꯗꯣ ꯂꯧ ꯑꯃꯨꯛ ꯍꯥꯞꯆꯤꯟꯕꯗꯣ ꯇꯟꯕ
ꯎꯝ
ꯑꯗꯨꯝ ꯄꯣꯝꯃꯦꯕ ꯑꯩꯗꯨ ꯑ ꯑꯃꯨꯛ ꯍꯥꯞꯆꯤꯜꯂꯗꯤꯀꯣ
ꯑꯣ
ꯑꯩ ꯅꯥ ꯑꯍꯨꯝꯔꯛ ꯍꯨꯠꯈ꯭ꯔꯦ
ꯑꯁ ꯀꯩꯅꯣ ꯃꯐꯝ ꯑꯃ ꯈꯛꯇꯔꯣ ꯀꯌꯥ ꯀꯌꯥꯅꯣ ꯇꯣꯉꯥꯟ ꯇꯣꯉꯥꯟꯔꯣ
ꯑꯩꯗꯣ ꯑꯉꯥꯡ ꯑꯣꯏꯔꯤꯀꯥꯟꯗ ꯍꯨꯠꯄꯗꯣ ꯑꯗꯨꯗꯣ ꯑꯥ ꯌꯥꯝ ꯆꯪꯃꯜꯂꯦ ꯍꯥꯏꯕꯒꯤꯀꯣ ꯑꯃꯨꯛ ꯍꯨꯠꯂꯦ ꯑꯃꯨꯛ ꯍꯨꯠꯄꯗ ꯑꯃꯗꯣ ꯑꯃ ꯑꯃꯗꯣ ꯃꯐꯝ ꯆꯥꯗꯕꯒꯤꯅꯤ ꯍꯥꯏꯌꯦ ꯑꯗꯨꯝ ꯄꯣꯝꯃꯒ ꯂꯩꯕꯀꯣ ꯑꯗꯨꯒ ꯑꯃ ꯃꯇꯨꯡ ꯑꯃꯨꯛ ꯍꯨꯠꯂꯦ ꯑꯗꯨꯁꯨ ꯍꯧꯖꯤꯛ ꯐꯥꯎ ꯅꯥꯔꯤꯌꯦ ꯑꯗꯨ ꯆꯥꯗꯕꯩꯔꯥ ꯈꯪꯗꯦ ꯑꯗꯨꯁꯨ
ꯑꯥꯃꯨꯛꯀ ꯍꯨꯠꯇꯣꯏꯔꯣ
ꯍꯨꯠꯂꯥꯔꯣꯏ ꯑꯩ ꯄꯦꯜꯂꯦ
ꯑꯩꯁꯨ ꯍꯨꯠꯈꯤꯅꯤꯗ ꯊꯥꯏꯅ ꯑꯉꯥꯡ ꯑꯣꯏꯔꯤꯉꯩꯗ